ꯍꯂ ꯑ
ꯑꯥ ꯅꯕꯥꯛꯁꯅꯦꯕꯥꯛ ꯅꯨꯡꯉ ꯇꯧꯕ ꯅꯤꯡꯈꯨꯔꯦ ꯑꯣ ꯑꯩꯗ ꯅ ꯈꯔ ꯁꯤꯟꯀꯠꯂꯝꯕꯅꯦ ꯊꯕꯛꯀꯤ
ꯑꯣ ꯇꯥꯔꯕꯣ ꯑꯩ ꯊꯝ ꯂꯩꯗꯦ
ꯐꯝꯕꯗꯅꯦ ꯉꯁꯤꯗꯤ ꯐꯝꯕꯗ ꯐꯝꯒꯗꯕꯅꯦ ꯑꯩꯗꯤ ꯍꯧꯖꯤꯛ ꯀꯛ ꯐꯗ ꯉꯥꯏꯔꯤ ꯉ ꯆꯥꯏꯗꯒꯤ ꯁꯨꯡꯡꯂꯣꯏ ꯂꯣꯏꯗꯕ ꯊꯕꯛ
ꯑꯣ ꯀꯔꯤ ꯊꯕꯛ ꯇꯧꯒꯦ
ꯍꯥꯏꯗꯤ ꯐꯤ ꯁꯨꯕ ꯈꯣꯠꯄ ꯇꯧꯕꯗꯣ ꯉꯁꯤ ꯁꯨꯇꯤꯅꯤꯅ ꯉꯁꯤ ꯁꯤ ꯂꯣꯏ ꯁꯨꯏꯌꯦꯕꯀꯣ ꯑꯗꯨ ꯃꯣꯖꯥ ꯑꯃꯨꯛ ꯋꯥꯠꯂꯝ ꯑꯃ ꯑꯃꯨꯛ ꯋꯥꯠꯂꯝ ꯑꯁ ꯑꯩ ꯀꯞꯅꯤꯡꯉ ꯕꯖꯥꯠꯅꯦ ꯉꯁꯤꯒꯤ ꯅꯨꯃꯤꯠꯁꯤꯗ
ꯑ
ꯋꯥꯏꯑꯦ ꯌꯥꯝꯅ ꯋꯥꯕꯁꯨ ꯁꯨꯡꯒ ꯄꯣꯊꯥꯗꯕꯒꯤ
ꯑꯣ
ꯀꯪꯕꯩ ꯃꯇꯝ ꯑꯃꯨꯛ ꯌꯧꯔꯛꯑꯅꯤ
ꯑꯦ ꯆꯥꯛ ꯊꯣꯡꯗ꯭ꯔꯤꯕꯣ
ꯊꯣꯡꯗ꯭ꯔꯤ ꯈꯔ ꯊꯦꯡꯅ ꯊꯣꯡꯉꯦ ꯑꯩꯈꯣꯏꯁꯨ ꯁꯤꯗꯗꯤ ꯆꯥꯛꯁꯨ ꯊꯦꯡꯅꯁꯨ ꯆꯥꯅꯕꯅꯤꯅꯅ
ꯎꯝ ꯅꯣꯏ ꯊꯣꯡꯉꯀꯥꯟꯗ ꯍꯣꯏ ꯑꯃꯨꯛ ꯂꯥꯝꯗꯧ ꯃꯥꯜꯂꯦꯗ ꯁꯤꯗꯤ
ꯁꯣꯏꯗ꯭ꯔꯕꯅꯤ ꯁꯣꯏꯗ꯭ꯔꯕꯅꯤ
ꯍꯣꯏꯗꯤ ꯑꯩꯁ ꯉꯁꯥꯏ ꯑꯅ ꯆꯥꯈ꯭ꯔꯦꯅꯦ
ꯑꯩ ꯑꯌꯨꯛꯀꯤ ꯆꯥꯛꯇꯣ ꯄꯨꯡ ꯀꯩꯅꯣꯗ ꯆꯥꯔꯦꯕ ꯑꯍꯨꯝ ꯃꯈꯥꯏꯗ
ꯑꯩꯁ ꯊꯦꯡꯃꯜꯂꯤ ꯑꯗꯨꯗꯤ
ꯊꯕꯛ ꯂꯣꯏꯔꯛꯄꯗ ꯇꯧꯕ ꯑꯗꯨꯒꯤꯅꯤꯗ
ꯆ ꯐꯥꯅꯤ ꯌꯥꯏ ꯇ ꯍ
ꯍꯣꯏꯅꯦ ꯍꯣꯏꯅꯦ
ꯎꯗꯅꯤ
ꯅꯣꯏꯁꯨ ꯅꯣꯏꯗ꯭ꯔꯦ ꯁꯤꯗ ꯂꯩꯕꯗꯒꯤ ꯄꯥꯡꯀꯪꯗ
ꯀꯪꯉꯦ ꯑꯗꯨꯝ ꯑꯗꯣ ꯃꯣꯏ ꯁ꯭ꯋꯥꯏꯒꯤ ꯃꯤꯗꯤ ꯌꯥꯝ ꯅꯣꯏꯑꯕ ꯁ꯭ꯋꯥꯏꯒꯤ ꯆꯤꯟꯖꯥꯛꯁ ꯁꯦ ꯆꯥꯔꯒꯀꯣ ꯑꯗꯣ ꯑꯩꯈꯣꯏꯗꯤ
ꯑꯣ ꯑꯣ ꯅꯨꯄꯤꯁꯤꯡꯗꯤ ꯈꯔ ꯆꯕꯤ ꯑꯣꯏꯕꯅ ꯐꯖꯕ ꯇꯕꯅꯤ
ꯉꯥꯏ ꯆꯥꯕꯤ ꯄꯥꯝꯗꯦꯗ
ꯅꯨꯄꯤꯗ
ꯑꯩ ꯑꯩ ꯆꯥꯕꯤ ꯄꯥꯝꯗꯦ ꯑꯩꯈꯣꯏꯗꯤ ꯐꯤꯠ ꯑꯣꯏꯅ ꯂꯩꯕꯗꯣ ꯄꯥꯝꯃꯦ ꯑꯩ ꯆꯥꯕꯤꯒ ꯑꯩ ꯀꯩꯝ ꯀꯜꯂꯛ ꯀꯠꯇꯦ
ꯁꯕꯤ ꯑꯣꯏ ꯂ
ꯑꯩꯗꯤ ꯐꯤꯠ ꯑꯣꯏꯕ
ꯍꯣꯏ ꯇ ꯌꯥꯝꯝꯁꯨ
ꯀꯩ ꯏꯟꯁꯥꯡ ꯆꯥꯈꯤꯒꯦ ꯅꯨꯡꯗꯥꯡꯒꯤꯅ
ꯇꯔꯦꯦ ꯄꯆꯦ ꯑ ꯊ ꯁ
ꯏꯃ ꯆꯅꯤꯡꯉ
ꯑꯩ ꯐꯣꯔꯀꯦ ꯐꯔꯥꯀꯦ
ꯌꯦ
ꯅꯪ ꯑꯦ ꯅꯪ ꯌꯃꯄꯣ ꯅꯪ ꯁ ꯍꯔ ꯀꯅꯤ
ꯑꯩ ꯑꯣꯏꯅꯃ ꯑꯩ ꯑꯣꯏꯅꯃꯁꯩ
ꯎꯝ ꯍ
ꯉꯁꯥꯏꯗꯒꯤ ꯅꯣꯡ ꯃꯪꯕ ꯌꯥꯕ ꯃꯪꯉꯦ ꯑꯌꯨꯛꯇ ꯍꯋꯥꯏ ꯑꯃ ꯇꯣꯡꯉꯦ
ꯑ
ꯑꯗꯨꯒ ꯌꯦꯟ ꯑꯃ ꯀꯪꯅ ꯉꯧꯔꯦ ꯑꯗꯨꯒ ꯆꯥꯏꯑꯦ
ꯎ
ꯑꯩꯅꯀꯣ ꯍꯋꯥꯏ ꯊꯣꯡꯉꯒ ꯄꯥꯐꯣꯔ ꯇꯧꯔꯒ ꯆꯥꯒꯦ ꯇꯧꯕ ꯍꯣꯏ ꯑꯗꯣ ꯉꯁꯤꯗꯤ ꯑꯩꯒꯤ ꯏꯃꯥꯟꯅꯕ ꯑꯍꯨꯝ ꯂꯥꯛꯑꯦꯕꯀꯣ ꯁꯥ ꯂꯩꯔꯒ ꯂꯥꯛꯑꯦ ꯃꯣꯏ ꯑꯍꯨꯝꯗꯣ
ꯑ
ꯑꯩ ꯍꯋꯥꯏꯗꯨ ꯑꯩꯗꯤ ꯍꯋꯥꯏꯁꯨ ꯈꯤꯇꯪ ꯊꯣꯡꯉꯦ ꯆꯥꯛꯁꯨ ꯈꯤꯇꯪ ꯊꯣꯡꯉꯕꯅꯦꯕ
ꯑꯣ
ꯃꯣꯏꯂꯥꯑꯝꯅꯤꯅ ꯀꯣꯛꯇꯩ ꯑꯃꯨꯛ ꯊꯣꯡꯉꯦ ꯊꯕꯛꯅ ꯃꯔꯣꯝ ꯌꯥꯝꯕꯒ ꯃꯣꯏ ꯊꯣꯡꯍꯜꯂꯦ ꯑꯩꯅ ꯐꯤ ꯁꯨꯔꯒ ꯏꯁꯤꯡ
ꯑꯣ
ꯍꯥꯏꯗꯤ ꯑꯩꯈꯣꯏ ꯁꯤꯗꯩꯗ ꯔꯦꯟꯁꯦ ꯅꯨꯃꯤꯠ ꯃꯔꯤꯅꯤ ꯃꯇꯨꯡꯗ ꯏꯁꯤꯡ ꯂꯥꯛꯑꯦꯕꯀꯣ
ꯑꯣ
ꯑꯗꯨꯒ ꯑꯩ ꯉꯁꯤ ꯋꯤꯛ ꯑꯣꯐꯁꯨ ꯑꯣꯏꯕ ꯊꯕꯛꯀꯤ ꯍꯞꯇꯥ ꯑꯗ ꯑꯃꯨꯛꯈꯛ ꯋꯤꯛ ꯑꯣꯐ ꯐꯪꯕꯗꯣ
ꯑ
ꯅꯍꯥꯟꯈꯩ ꯐꯤ ꯁꯨꯗꯦꯕ ꯊꯕꯛꯁꯨ ꯋꯥꯕꯒ ꯑꯗꯒꯤ ꯏꯁꯤꯡꯁꯨ ꯇꯟ ꯂꯩꯇꯕꯅꯤꯅꯅ ꯑꯗꯨꯒ ꯉꯁꯤꯗꯤ ꯂꯣꯏꯣꯏꯁꯨꯨꯔꯦ
ꯑ ꯅꯨꯄꯥꯒꯇꯅ ꯐꯅꯦ
ꯇꯤꯅ ꯇꯤ ꯏꯔꯗꯤ꯬ ꯁ꯭ꯋꯥꯏꯗ ꯃꯄꯥꯟꯗ ꯂꯩꯔꯕꯅꯤꯅꯀꯣ ꯃꯤꯗꯣ ꯐꯠꯇꯕꯁꯨ ꯑꯗꯨꯝ ꯂꯩꯌꯦꯕ ꯁ꯭ꯋꯥꯏꯗ ꯑꯗꯨꯅ ꯑꯩꯈꯣꯏ ꯑꯗꯨꯝ ꯑꯩꯈꯣꯏ ꯖꯥꯇꯤ ꯑꯩꯈꯣꯏ ꯁꯦ ꯑꯗꯨꯝ ꯃꯩꯇꯩ ꯃꯆꯦꯅꯦꯕꯀꯣ
ꯑ
ꯑꯗꯩꯗ ꯑꯩꯁꯤꯗ ꯊꯕꯛ ꯏꯟꯈꯥꯡ ꯇꯧꯕ ꯈꯣꯠꯄꯒꯤꯁꯨ ꯃꯣꯏꯅ ꯃꯇꯦꯡ ꯄꯥꯡꯕꯤꯌꯦꯕ
ꯑꯣ
ꯑꯗꯩꯗꯨꯗ ꯁꯨꯇꯤ ꯐꯪꯕꯅꯤꯅ ꯉꯁꯤꯗꯤ ꯆꯥꯛ ꯆꯥ ꯅꯦꯅ ꯃꯣꯏ ꯑꯍ ꯂꯑ ꯑꯗꯨꯒ ꯌꯦꯜ ꯊꯩꯉ ꯆꯔꯦ
ꯑꯣ
ꯑꯁ ꯇꯨꯝ ꯍꯧꯧꯗ꯭ꯔꯕꯅꯤꯅ ꯇꯨꯝꯅꯤꯡꯉꯛ ꯑꯦ
ꯑ ꯀꯩ ꯊꯕꯛ ꯇꯧꯒꯦ ꯑꯣ
ꯃꯅꯤꯄꯨꯔꯗ ꯇꯧꯒꯦ ꯍꯥꯏꯔꯁꯨ ꯃꯅꯤꯄꯨꯔꯗꯗꯤ ꯍꯧꯖꯤꯛ ꯕꯤꯖꯤꯅꯦꯁꯇꯣ ꯌꯥꯗꯕꯅꯤꯅꯀꯣ ꯃꯤ ꯂꯧꯗꯦꯕ ꯃꯣꯏꯗꯤ
ꯑꯥ
ꯑꯦ ꯑꯩꯈꯣꯏ ꯍꯧꯖꯤꯛ ꯄꯩꯁꯥ ꯍꯥꯏꯗꯤ ꯄ꯭ꯔꯣꯐꯤꯠ ꯂꯩꯇꯦꯅꯦ ꯑꯗꯨꯅ ꯃꯤ ꯍꯥꯞ ꯀꯄꯁꯦ ꯅꯨꯡꯉꯥꯏꯗꯧ ꯃꯥꯟꯗꯦ ꯑꯗꯨꯗꯣ ꯍꯥꯏꯕꯅꯤꯅ ꯑꯁ꯭ꯋꯥꯏꯗ ꯑꯣꯏꯅ ꯂꯥꯛꯑꯕ
ꯑ ꯅꯨꯡꯉꯥꯏꯔꯝꯅꯤꯗ ꯅꯊꯜꯗ ꯂꯩꯕꯅꯤꯅ
ꯑꯣ ꯑꯩꯈꯣꯏ ꯏꯃꯥꯟꯅꯕꯤ ꯑꯩꯈꯣꯏ ꯑꯍꯨꯝ ꯂꯩꯔꯝꯃꯦꯕꯀꯣ ꯑ ꯃꯣꯕꯥꯏꯜꯅꯤ ꯗꯤ ꯑꯥ ꯗꯦꯜꯂꯤ ꯌꯧꯈ꯭ꯔꯦꯕ ꯑ ꯅꯣ ꯕꯦꯡꯒ꯭ꯂꯣꯔ
ꯑꯥ ꯑꯣ
ꯇꯣꯞꯅ ꯉꯥꯏꯍꯧꯔꯕꯅꯤꯅ ꯑꯍ ꯋꯥꯔꯦ ꯆꯥꯛꯣꯡꯕꯁꯨ ꯐꯨꯠꯄꯁꯨ ꯏꯇꯣꯝꯇ ꯑꯣꯏꯔꯦ ꯌꯨꯝꯗ ꯂꯩꯕ ꯑꯣꯏꯔꯗꯤ ꯊꯕꯛ ꯋꯥꯅ ꯍꯜꯂꯛꯑꯒ ꯃꯃꯥꯅ ꯊꯣꯡꯉ ꯄꯤꯖꯗꯧꯕ ꯃꯤꯒꯤ ꯂꯝꯁꯤꯗ ꯂꯩꯔꯕꯅꯤꯅ ꯏꯇꯣꯝꯇ ꯊꯣꯡꯉ ꯆꯥꯔꯦ
ꯁꯤ ꯀꯌꯥ ꯁꯨꯔꯦ ꯂꯩꯔꯛꯄ
ꯁꯦꯞꯇꯦꯝꯕꯔꯗ ꯆꯍꯤ ꯑꯃ ꯐꯥꯗꯣꯏꯅꯦ ꯑ
ꯂꯩꯕꯨꯗꯤ ꯅꯨꯡꯉꯥꯏꯔꯕꯅꯤꯅ ꯑꯗꯨꯝ
ꯑꯧ ꯁ꯭ꯋꯥꯏꯗ ꯑꯩꯅ ꯂꯩꯔꯤꯁꯦ ꯁꯤꯇꯤ ꯅꯠꯇꯦꯕꯀꯣ ꯒꯥꯎꯅꯦꯕ ꯁ꯭ꯋꯥꯁꯤꯗꯤ ꯌꯥꯝꯅ ꯆꯥꯎꯈꯠꯄ ꯑꯣꯏꯗ꯭ꯔꯤꯕꯔꯤꯕꯀꯣ ꯌꯨꯝꯁꯨ ꯃꯆꯥ ꯃꯆꯥ ꯃꯆꯥ ꯑꯣꯏ ꯅ ꯂꯩ ꯑꯗꯨꯒ ꯃꯣꯜ ꯑꯃꯈꯛ ꯂꯩꯌꯦ ꯃꯣꯏ ꯁ꯭ꯋꯥꯏꯗ
ꯑꯥ
ꯑꯗꯨꯗꯅꯦꯕ ꯑꯩꯅ ꯇꯧꯔꯤꯁꯦ ꯑꯗꯨꯅ ꯍꯥꯏꯗꯤ ꯃꯣꯏ ꯁ꯭ꯋꯥꯏꯗ ꯌꯥꯝꯅ ꯗ꯭ꯔꯦꯁ ꯀꯖꯦ ꯌꯣ ꯀꯔꯤ ꯀꯔꯥ ꯇꯧꯕ ꯅꯠꯇꯦꯕ ꯆꯝꯅ ꯑꯗꯨꯝ ꯁꯥꯔꯤ ꯀꯩꯀꯥ ꯁꯦꯠꯂꯒꯀꯣ ꯕꯤꯒꯖꯤꯦ ꯕꯤꯇꯤ ꯂꯣꯜꯂꯒ ꯑꯗꯨꯝ ꯂꯩꯕꯗꯨꯣ ꯂꯩꯒ ꯊꯦꯠꯂꯒ ꯑꯗꯨꯃꯥꯏꯅ ꯑꯣꯏ ꯄꯩꯁꯥ ꯆꯥꯕ ꯃꯤꯁꯨ ꯁ꯭ꯋꯥꯏꯗ ꯂꯩꯇꯦ ꯍꯣꯏ ꯏꯨꯗꯤ ꯊꯛꯑꯦꯕꯀꯣ ꯃꯣꯏꯁꯤꯡꯁꯦ
ꯎꯝ
ꯍꯣꯏ ꯌꯨꯗꯤ ꯊꯛꯑꯦ ꯊꯛꯑꯁꯨ ꯅꯨꯄꯤ ꯑꯉꯥꯡꯗ ꯀꯥꯔꯟ ꯇꯥꯗꯦ ꯑꯗꯨꯒ ꯑꯩꯈꯣꯏꯅꯒ ꯊꯕꯛ ꯏꯪꯈꯥꯡꯁꯦ ꯆꯠꯊꯣꯛꯄꯗꯒ ꯕꯥꯏꯛꯇꯒ ꯅꯨꯄꯥ ꯂꯥꯛꯑꯒꯒ ꯂꯛꯅꯕꯁꯦ
ꯑ
ꯃꯣꯏꯅ ꯆꯩꯌꯦꯕ ꯑꯦ ꯃꯤ ꯃꯃꯥꯡꯗ ꯏꯀꯥꯏꯆꯩ ꯆꯠꯂꯣ ꯀꯥꯏꯅ ꯇꯧꯔꯒ ꯆꯩꯔꯒ ꯂꯛꯅꯍꯟꯗꯦꯕ ꯑꯩꯈꯣꯏꯗ ꯑꯗꯨꯅ ꯐꯩꯌꯦ ꯃꯣꯏ ꯁ꯭ꯋꯥꯏ ꯃꯤꯁꯤꯡꯁꯦ ꯑꯗꯩ ꯑꯩꯈꯣꯏꯗꯣ ꯑꯩꯈꯣꯏꯁꯨ ꯁ꯭ꯋꯥꯏꯗ ꯁꯨꯝ ꯂꯩꯔꯕꯅꯤꯅ ꯃꯁꯛ ꯈꯪꯅꯔꯕꯅꯤꯅ ꯑꯩꯈꯣꯏꯅꯒ ꯅꯨꯡꯗꯥꯡꯗ ꯄꯨꯡ ꯅꯤꯄꯥꯟ ꯃꯈꯥꯏꯗꯒ ꯁꯤꯗꯩꯗꯅ ꯊꯕꯛ ꯍꯥꯏꯗꯤ ꯑꯩꯒꯤꯗꯤ ꯄꯨꯡ ꯅꯤꯄꯥꯟꯗ ꯁꯤꯐ ꯂꯣꯏꯕꯅꯦꯕꯀꯣ
ꯑꯣ
ꯊꯦꯡꯅ ꯍꯜꯂꯛꯄ ꯀꯥꯟꯗ ꯍꯥꯏꯗꯤ ꯑꯦ ꯀꯩꯒꯤꯅꯣ ꯅꯪ ꯊꯕꯛ ꯊꯦꯡꯅ ꯍꯜꯂꯛꯏꯗꯣ ꯃꯝꯅ ꯊꯦꯡꯅ ꯍꯜꯂꯛꯀꯅꯨ ꯈꯠꯍꯟꯕ ꯌꯥꯔꯗꯤ ꯈꯠꯍꯜꯂꯣ ꯀꯥꯏꯅꯒꯀꯣ ꯍꯥꯏꯗꯤ ꯃꯣꯏ ꯁ꯭ꯋꯥꯏꯗ ꯋꯦꯁꯇꯔꯟꯒꯤ ꯆꯠꯅꯕꯤꯗꯣ ꯆꯠꯅꯗ꯭ꯔꯤꯑꯕ
ꯑꯣ
ꯑꯗꯨꯝ ꯒꯥꯎꯒꯤ ꯑꯗꯨꯝ ꯑꯗꯨꯅꯁꯨ ꯂꯩꯕ ꯅꯨꯡꯉꯥꯏꯕꯅꯦ ꯍꯥꯏꯗꯤ ꯑꯩ ꯕꯦꯡꯒ꯭ꯂꯣꯔꯗ ꯆꯠꯂꯝꯃꯦꯕꯀꯣ
ꯑꯥ
ꯑꯗꯣ ꯃꯣꯏ ꯑꯥꯗꯗꯤ ꯅꯨꯄꯤꯁꯤꯡꯒꯗꯣ ꯑꯁ
ꯎ
ꯀꯤꯌꯦ ꯂꯩꯕ ꯑꯩ ꯉꯝꯗꯦ ꯑꯗ ꯑꯗꯨꯒꯤ ꯅꯣꯡ ꯅꯤꯅꯤ ꯂꯩꯔꯝꯃꯦ ꯑꯗꯨꯒ ꯑꯗꯨꯝ ꯑꯩ ꯑꯗꯨꯝ ꯇꯨꯡꯀꯨꯔ ꯁ꯭ꯋꯥꯏꯗ ꯑꯗꯨꯝ ꯂꯩꯖꯔꯨꯔꯒꯦ ꯑꯩ ꯂꯩꯅꯤꯡꯗ꯭ꯔꯦ ꯕꯦꯡꯒ꯭ꯂꯣꯔꯗꯅ ꯑꯗꯨꯝ ꯍꯜꯂꯛꯑꯦ ꯇꯧꯔꯦ ꯁ꯭ꯋꯥꯏꯗ ꯑꯗꯨꯝ ꯊꯕꯛ
ꯃꯔꯤ ꯅꯨꯡ ꯋꯥ ꯑꯉꯥꯡꯁꯦꯣꯟ ꯅꯀꯣꯟ ꯇꯥꯔ ꯀꯥꯟꯗꯀꯣ ꯃꯥꯁꯦ ꯅꯕꯨꯛ ꯌꯥꯝ ꯐꯗꯧ ꯃꯥꯜꯂꯦ
ꯍꯣꯏ ꯑꯩ ꯍꯣꯏ ꯑꯩ ꯃꯤ ꯐꯠꯇꯕꯗꯤ ꯑꯣꯏꯗꯦ ꯑꯁꯦꯡꯕꯅꯦ ꯃꯤ ꯐꯠꯇ ꯐꯠꯇꯕꯗꯤ ꯑꯣꯏꯗꯦ ꯑꯗꯨꯒ ꯍꯥꯏꯗꯤ ꯑꯩ ꯌꯨ ꯀꯩꯀꯥ ꯊꯛꯄ ꯅꯨꯄꯤ ꯅꯠꯇꯦ ꯑꯗꯨꯗꯒꯤ ꯗ꯭ꯔꯦꯁ ꯆꯠꯄꯗ ꯌꯥꯝꯅ ꯋꯦꯁꯇ꯭ꯔꯟ ꯏꯁ꯭ꯇꯥꯏꯜ ꯑꯩ ꯁꯦꯠꯇꯦ ꯑꯗꯨꯝ ꯆꯝꯅ ꯁꯦꯠꯂꯦ ꯇꯤ ꯁꯥꯔꯠ ꯑꯃ ꯖꯤꯟꯁ ꯑꯃ ꯑꯗꯨꯝ ꯆꯝꯅ ꯁꯦꯠꯄ ꯃꯤꯅꯦ ꯑꯗꯩ ꯅꯨꯄꯥ ꯅꯍꯥ ꯌꯥꯝ ꯄꯨꯟꯕ ꯃꯤ ꯅꯠꯇꯦ
ꯑꯗꯒꯤ ꯃꯤꯒꯤ ꯐꯠꯇꯅꯕ ꯑꯩ ꯇꯧꯗꯦ ꯃꯤꯒꯤ ꯐꯠꯇꯕ ꯋꯥꯉꯥꯡ ꯗ ꯑꯗꯨ ꯑꯩ ꯃꯤ ꯑꯗꯨꯝ ꯐꯕ ꯑꯣꯏ
ꯑꯗꯨꯗꯤ ꯑꯩꯒꯤ ꯄꯥꯝꯕ ꯊꯣꯛꯏꯅꯦ
ꯅ ꯅ ꯅ
ꯏ ꯋꯥꯒ
ꯅꯣꯏ ꯅꯆꯤꯟ ꯏꯅꯥꯎ ꯀꯌꯥꯅꯣ
ꯑꯩ ꯑꯩꯒ ꯍꯥꯏꯔꯗꯤ ꯑꯍꯨꯝ
ꯑꯩꯈꯣꯏꯁꯨ ꯑꯍꯨꯝ ꯅꯪ ꯀꯌꯥ ꯁꯨꯕ
ꯑꯍꯟ
ꯑꯁꯨꯨ ꯑꯍꯥꯛ
ꯑꯩ
ꯑꯣ ꯅꯪ ꯆꯦ ꯍ ꯀꯌꯥꯁꯨ ꯔꯕꯥ
ꯆꯍꯤ ꯌꯥꯝꯗ꯭ꯔꯥ ꯍꯟꯗꯛ ꯑꯣꯛꯇꯣꯕꯔ ꯂꯥꯛꯑꯗꯤ ꯀꯨꯟ ꯌꯧꯔꯅꯤ
ꯎꯝ ꯅꯅꯪꯒꯤ ꯃꯉꯥꯡꯅꯦ
ꯑ
ꯆꯦꯆꯦ ꯀꯧ ꯆꯦꯆꯦ ꯑꯩꯅ ꯅꯪꯉꯣꯟꯗꯩ ꯆꯍꯤ ꯇꯔꯨꯛ ꯈꯜꯂꯦ ꯆꯦꯆꯦ ꯀꯧ
ꯑꯍꯔ ꯀꯥꯏ
ꯑ ꯃꯊꯪ ꯆꯍꯤꯗꯀꯣ ꯑꯩ ꯇ꯭ꯋꯦꯟꯇꯤ ꯁꯤꯛꯁ ꯑꯣꯏꯔꯅꯤ ꯑꯗꯨꯒꯒ ꯑꯩꯒꯤ ꯎ ꯈ꯭ꯋꯥꯏꯗꯒꯤ ꯏꯇꯣꯟ ꯇꯣꯟꯕ ꯏꯅꯥꯎꯅꯨꯄꯥꯗꯣ ꯃꯥꯅ ꯆꯍꯤ ꯇ꯭ꯋꯦꯟꯇꯤ ꯇꯨ ꯆꯪꯉꯛꯇꯣꯏꯅꯦ
ꯑꯣ ꯑꯁ ꯏꯀꯥ
ꯀꯔꯤ ꯍꯧꯖꯤꯛꯅ ꯀꯩꯀꯩ ꯇꯝꯃꯤꯕ ꯑꯁ ꯑꯁꯤꯒꯤꯗꯃꯛꯇꯕꯣ ꯀꯣꯂꯦꯖ ꯇꯝꯃꯤꯕ꯭ꯔꯣ ꯅꯠꯇ꯭ꯔꯒ ꯗ꯭ꯔꯣꯞ ꯑꯥꯎꯠ
ꯑ ꯀꯣꯂꯦꯖ ꯊꯝꯃꯤꯗ
ꯑꯣ ꯀꯩ ꯀꯣꯂꯦꯖ
ꯃꯥꯎ ꯑꯦꯕꯦꯁ
ꯃꯥꯎꯟꯠ ꯑꯦꯚꯔꯦꯁ ꯀꯣꯂꯦꯖ
ꯑꯣ
ꯀꯥꯏ ꯂꯩꯒꯦ ꯑꯩꯈꯣꯏ ꯑꯗꯨꯋꯥꯏꯗꯔꯣ
ꯁꯦꯅꯥꯄꯇꯤꯔꯣꯝꯗ
ꯑꯆꯥ
ꯀꯥꯏ ꯂꯔꯤꯛ ꯂꯔꯤꯛ ꯇꯝꯕ ꯇꯣꯛꯄꯤꯕ ꯋꯥꯈꯜꯒ ꯂꯩꯇꯦꯗ
ꯑꯉꯥꯡ ꯑꯣꯏꯔꯤꯗꯨꯕꯨ ꯀꯩꯅꯣ ꯂꯥꯏꯔꯤꯛ ꯇꯝꯈꯣ
ꯎꯝ
ꯄꯩꯁꯥ ꯇꯥꯟꯕ ꯀꯥꯏꯁꯤꯗꯤ ꯒ꯭ꯔꯦꯖꯨꯑꯦꯁꯟꯗꯣ ꯂꯣꯏꯁꯤꯜꯂ ꯑꯗꯒꯤꯗꯤ ꯀꯝꯄ꯭ꯌꯨꯇꯔꯗꯨꯃ ꯋꯥꯟ ꯏꯔ ꯁꯥꯔꯇꯤꯐꯤꯀꯦꯠ ꯐꯣꯇꯣ ꯑꯃ ꯄꯥꯏꯁꯤꯜꯂꯣ ꯑꯗꯨꯒ ꯑꯥꯎꯠꯁꯥꯏꯗꯠꯇ ꯂꯥꯛꯑꯁꯨ ꯏꯆꯝꯗ ꯆꯥꯟꯅꯔꯅꯤ
ꯑꯗꯅꯤ
ꯑꯗꯨꯅ ꯇꯧꯁꯤꯜꯂꯣ ꯑꯩꯗꯤ ꯀ꯭ꯂꯥꯁ ꯇꯨꯌꯦꯦꯜꯕ ꯂꯣꯏꯔꯒ ꯂꯥꯏꯔꯤꯛ ꯃꯈꯥ ꯇꯝꯊꯈꯤꯗ꯭ꯔꯦ
ꯑꯣ ꯀꯝꯄ꯭ꯌꯨꯇꯔꯕꯨꯗꯤ ꯇꯝꯃꯗꯤ ꯂꯣꯏꯔꯤꯗ ꯑꯗꯨꯝ ꯄꯥꯏ ꯍꯥꯏꯔꯦꯗ
ꯀꯩꯗꯧꯕ
ꯄꯥꯏꯕꯗꯤ ꯍꯩꯔꯦꯕ ꯑꯗꯨꯝ
ꯄꯥꯏꯕꯕꯨꯗꯤ ꯍꯩꯕ ꯑꯗꯨꯑꯣꯏꯁꯨ ꯁꯥꯔꯇꯤꯐꯤꯀꯦꯠꯇꯣ ꯃꯣꯏꯗꯤ ꯌꯦꯡꯉꯤꯗꯅ
ꯎꯝ ꯑꯗꯨꯒ
ꯑꯗꯨꯒꯀꯣ ꯁꯤꯗꯩꯗ ꯍꯥꯏꯗꯤ ꯀꯝꯄꯅꯤꯒꯤ ꯑꯣꯏꯔꯁꯨꯀꯣ ꯀꯥꯟꯅꯩ ꯑꯗꯣ ꯑꯩꯒꯤ ꯏꯃꯥꯟꯅꯕꯤ ꯑꯃ ꯃꯥꯗꯤ ꯀꯣꯜ ꯁꯦꯟꯇꯔꯗ ꯊꯕꯛ ꯇꯧꯋꯦꯕꯀꯣ ꯗꯦꯜꯂꯤꯗ ꯃꯥ ꯒ꯭ꯔꯦꯖꯨꯋꯌꯦꯁꯟ ꯂꯣꯏꯔꯦ ꯑꯗꯨꯒ ꯋꯥꯟ ꯏꯌꯥꯔ ꯁꯥꯔꯇꯤꯐꯤꯀꯦꯠ ꯄꯥꯏꯔꯒ ꯀꯝꯄ꯭ꯌꯨꯇꯔꯁ ꯑꯗꯨꯃꯥꯏꯅ ꯀꯣꯜ ꯁꯦꯟꯇꯔꯒꯤ ꯇꯧꯕꯅꯦ ꯑꯗꯨ ꯃꯥꯒꯤ ꯁꯦꯂꯔꯤꯗꯣ ꯇ꯭ꯔꯦꯅꯤꯡ ꯃꯅꯨꯡꯗꯀꯣ ꯑꯩꯠꯇꯤꯟ ꯊꯥꯎꯖꯟ ꯄꯤꯌꯦꯕꯀꯣ